ꯍꯜꯂꯣ
ꯑꯥ ꯇꯥꯏ ꯇꯥꯏ
ꯍꯜꯂꯣ
ꯇꯥꯗ꯭ꯔꯣ
ꯇꯥꯏ ꯇꯥꯏ ꯑꯗꯨꯒꯤ ꯇ꯭ꯔꯥꯟꯁꯀ꯭ꯔꯤꯞꯁꯟꯒꯤꯗꯣ ꯂꯥꯛꯑꯗꯤ ꯅꯨꯡꯉꯥꯏꯒꯗꯧꯅꯤꯅꯦ
ꯍꯣꯏ ꯁꯦꯟꯇꯦ ꯁꯦꯟꯇꯦꯟꯖ ꯑꯝꯗ ꯂꯨꯄꯥ ꯑꯃ ꯌꯧꯗꯦ ꯍꯥꯏꯌꯦꯕꯀꯣ
ꯑꯥ
ꯑꯗꯨꯏꯁꯨ ꯃꯥ ꯂꯨꯄꯥ ꯖꯦꯔꯣ ꯄꯣꯏꯟ ꯁꯕꯦꯟ ꯈꯪꯗꯦ ꯀꯌꯥ ꯂꯩꯕꯅꯣ ꯃꯥ ꯂꯤꯁꯤꯡ ꯃꯥꯄꯟꯃꯨꯛ ꯏꯕ ꯂꯤꯁꯤꯡ ꯇ꯭ꯔꯥꯅꯤꯊꯣꯏ ꯁ ꯐꯪ ꯃꯥ ꯃꯥꯏ ꯇꯥꯛꯁꯁꯨ ꯌꯦꯡꯀꯥꯟ ꯂꯤꯁꯤꯡ ꯃꯥꯄꯟ ꯍꯦꯟꯅ ꯍꯦꯜꯂꯦ ꯃꯥꯏ ꯏꯗꯣ
ꯏꯕꯁꯤ ꯀꯃꯥꯏ ꯏ ꯍꯥꯏꯒꯦ ꯑꯩꯈꯣꯏꯒꯤ ꯃꯩꯇꯩꯂꯣꯟꯗ ꯏꯗꯣꯏꯔꯥ
ꯃꯩꯇꯩ ꯃꯌꯦꯛꯇꯅꯦ ꯃꯥ ꯃꯩꯇꯩ ꯃꯌꯦꯛꯀꯤ ꯀꯤꯕꯣꯔꯠꯇꯣ ꯗꯥꯎꯟꯂꯣꯗ ꯇꯧꯔꯦꯅ
ꯑꯥ
ꯑꯗꯨꯒ ꯏꯕꯅꯤꯗ
ꯑꯣ ꯑꯩꯈꯣꯏ ꯃꯩꯇꯩ ꯃꯌꯦꯛꯁꯤꯗ ꯀꯤꯕꯣꯔꯠꯁꯦ ꯑꯗꯨꯝ ꯐꯣꯟꯗ ꯇꯧꯔꯁꯨ ꯌꯥꯕ꯭ꯔꯥ
ꯌꯥꯏ ꯐꯣꯟꯗ ꯉꯥꯛꯇꯩꯅ ꯇꯧꯗꯣꯏ ꯂꯦꯞꯇꯣꯞ ꯇꯧ ꯌꯥꯔꯝꯃꯣꯏ ꯂꯦꯞꯇꯣꯞ ꯇꯧꯕ ꯌꯥꯔꯗꯤ ꯂꯦꯞꯇꯣꯞ ꯇꯧꯕ ꯌꯥꯔꯁꯨ ꯂꯦꯞꯇꯣꯞꯀꯤ ꯀꯩꯅꯣ ꯂꯩꯇꯦ ꯑꯁ ꯄꯨꯛ ꯁꯧꯒꯠꯂꯤꯅ ꯀꯛ ꯌꯥꯍꯟꯗꯦ ꯃꯣꯔꯣꯛꯁꯨ ꯌꯥꯝ ꯁꯥꯕ ꯅꯠꯇꯦ ꯆꯥꯏ
ꯂꯥꯏꯔꯤꯅꯦ ꯁꯃꯥꯏꯅ ꯇꯧꯋꯤ ꯁꯦꯟꯗꯦꯟꯁ ꯑꯃꯨ ꯁꯦꯟꯗꯦꯟꯁꯇꯨ ꯁꯥꯡꯉꯗꯤ ꯑꯃꯨꯛ ꯋꯥꯗꯣꯏꯅꯤꯅꯦ
ꯀ ꯁꯥꯡ ꯑꯣꯏ ꯃꯤꯥ ꯕꯤꯛꯇꯔ ꯅꯪꯕꯣ ꯑꯩꯅ ꯑꯩ ꯎꯔꯦꯕ ꯁꯥꯡꯗꯦꯕ
ꯋꯥꯍ ꯀꯃꯥꯏꯅꯒ ꯏꯕ ꯅꯪ ꯁꯨꯝ ꯄꯔꯦꯡ ꯊꯦꯡꯅ ꯄꯥꯕ ꯌꯥꯎꯔꯕꯣ
ꯑꯩ ꯀꯥꯎꯈ꯭ꯔꯦꯗ ꯑꯃꯅꯤ ꯄꯥꯈ꯭ꯔꯕ ꯑꯩꯈꯣꯏ ꯁꯨꯃꯥꯏꯅ ꯁꯥꯟꯅꯩꯁꯦ ꯑꯩꯈꯣꯏ ꯁꯨꯃꯥꯏꯅ ꯁꯥꯟꯅꯩꯁꯦ ꯁꯤ ꯕꯣꯏꯁꯦ ꯃꯇꯦꯛ ꯇꯧꯔꯒ ꯑꯣꯗꯤꯌꯣ ꯊꯥꯛꯇꯣꯏꯅꯦꯕ ꯑꯗꯨꯒꯤ ꯑꯣꯗꯤꯌꯣꯗꯤ ꯏꯗꯣꯏꯅꯦ ꯏꯕ꯭ꯔꯣ ꯅꯪꯕꯣ
ꯁꯨꯗ ꯁꯀꯨꯦ ꯄꯒꯗꯤ ꯀꯥꯥꯟꯕ ꯄꯣꯠ ꯑꯣꯢꯖꯠꯂꯣ ꯃꯣꯏ ꯏꯔꯤꯁꯤꯕꯣ ꯏꯕꯥꯅꯤ ꯁꯥꯟꯅꯩꯁꯤ ꯀꯩꯗ ꯀꯥꯟꯅꯗꯣꯏꯅꯣ
ꯍꯣꯏ ꯈꯪꯗꯦ ꯑꯦ ꯑꯥꯏ ꯁꯦꯝꯕꯗꯗꯤ ꯀꯥꯟꯅꯔꯣꯏꯗ꯭ꯔꯣ
ꯃꯣꯏ ꯀꯩꯅꯣ ꯇꯧꯔ ꯁꯤꯖꯤꯟꯅꯔꯤꯕ ꯀꯥꯡꯕꯨꯈꯩꯗꯣ ꯃꯣꯏ ꯑꯥꯎ ꯋꯥꯆꯞ ꯒ꯭ꯔꯨꯞꯇꯒꯥꯏ ꯍꯥꯏ ꯃꯣꯏꯅꯁꯨ ꯄꯥꯔꯤꯅꯦꯀꯣ ꯑꯩꯈꯣꯏ ꯋꯥꯔꯤꯁꯦ
ꯑꯦ ꯂꯣꯏ ꯄꯥꯔꯅꯤ ꯑꯣ ꯂꯣꯏ ꯄꯥꯏꯅꯤ ꯑꯣꯗꯤ
ꯎꯝ ꯑꯝ ꯑꯥ ꯑꯗꯨꯗꯤ ꯕ꯭ꯔꯗꯔ ꯑꯗꯨꯒꯤ ꯇꯥꯛꯁ ꯑꯅꯧꯕꯗꯣ ꯍꯥꯞꯆꯤꯜꯂꯒ
ꯑꯗꯨꯒ ꯇꯥꯟꯗꯕ ꯌꯥꯔꯦꯅꯦ
ꯑꯗꯨ ꯑꯅꯧꯕꯗꯣ ꯍꯥꯞꯆꯤꯜꯂꯛꯑꯦ ꯄ꯭ꯔꯣꯇꯤꯟ ꯄꯥꯎꯗꯔ ꯑꯝꯇ ꯂꯩꯒ ꯁꯤꯜꯂꯥꯥꯁꯗ ꯑꯝꯇꯧꯒ ꯃꯩ ꯁꯦꯝꯕꯗ ꯃꯩ ꯁꯦꯝꯕꯗ ꯑꯣꯏꯗ꯭ꯔꯅꯤꯅ
ꯖꯕ ꯑꯩꯈꯣꯏꯒꯤ ꯃꯥꯅ ꯃꯣꯏ ꯄꯩꯁꯥ ꯀꯥꯄꯛꯇꯣ ꯃꯤꯥꯔꯒꯅꯤ ꯇꯥꯔꯝꯒꯅꯤꯗ
ꯑꯦ ꯇꯥꯗꯗꯤ ꯀ ꯁꯤ ꯍꯥꯏꯕꯕꯨ ꯀꯩꯗꯧꯒꯦ
ꯖ ꯀꯥꯕ ꯇꯔꯤꯒ ꯇꯕꯣ ꯀꯥꯕ ꯇꯔꯤ ꯇꯕꯣ
ꯀꯥꯞꯄꯛꯇꯕ ꯌꯥꯔꯔꯣꯏ ꯀꯥꯞꯄꯛꯩꯗꯨꯗꯤ ꯔꯣ ꯅꯪꯗꯤ ꯂꯨꯄꯥ ꯆꯥꯝꯃꯗꯤ ꯆꯪꯉꯝꯕꯅꯤꯗ
ꯆꯪꯉꯦ ꯉꯔꯥꯡ ꯄꯦꯗꯤꯦ ꯇꯥ ꯃꯥꯥꯟꯜꯂꯤꯅꯣ ꯑꯩꯒꯤ ꯄꯩꯁꯥ ꯄꯤꯕ ꯅꯨꯃꯤꯠ
ꯑꯥ ꯄꯣꯔꯦꯉꯥ ꯑꯃ ꯐꯣꯟ ꯇꯧꯁꯜꯂꯦ ꯑꯗꯨꯒ ꯑꯩꯉꯣꯟꯗ ꯑꯩꯗꯤ ꯆꯪꯉꯤꯍꯦ ꯅ ꯍꯥꯏꯖꯜꯂꯦ ꯑꯩꯗꯤ ꯌꯦꯡꯕꯅꯦꯕ꯭ꯔꯣ ꯑꯗꯨꯗ ꯀꯥꯞꯄꯛꯇ ꯂꯩꯔꯝꯃꯦꯒꯤꯗꯤ ꯑꯗꯨꯝ ꯍꯥꯥꯟꯂꯩ ꯑꯗꯨꯝ ꯀꯥꯄꯤꯛꯏ
ꯀꯩꯔꯤꯕ꯭ꯔꯣ ꯀꯩ ꯁꯤꯖꯤꯟꯅꯈ꯭ꯔꯒꯦ
ꯌꯥꯝ ꯁꯤꯅꯗꯤꯦꯗꯣ ꯑꯩ ꯀꯩꯅꯣꯗ ꯕꯦꯠ ꯇꯧꯊꯣꯛꯈ꯭ꯔꯗꯕ
ꯦ ꯅꯪ ꯍꯥꯞꯇꯔꯥ
ꯄ ꯄꯣꯣꯔꯇꯨꯒꯜꯗ
ꯑꯗꯨ ꯑꯗꯨꯥ ꯑꯗꯨ ꯕꯦꯁ ꯂꯨꯅꯤ ꯌꯥꯕ
ꯎꯝ
ꯃꯦꯖ ꯌꯥꯝꯝ ꯂꯨꯅꯤꯕ
ꯑꯩ ꯀꯩꯅꯣꯗꯀꯣ ꯗ꯭ꯔꯣ ꯆꯠꯄ ꯅꯠꯇ꯭ꯔꯒꯅ ꯀꯥꯕꯗ ꯊꯥꯗꯣꯏꯅꯦ ꯄꯣꯠꯇꯀ ꯏꯁꯄꯦꯟꯒ ꯏꯁꯄꯦꯟꯅ ꯁꯨꯠꯇ ꯅꯩꯈꯤꯗꯅ ꯀꯧꯕ
ꯑꯗꯒꯤ ꯑꯃ ꯕꯣꯟꯁꯦ ꯑꯃꯨꯛꯁꯨ ꯗꯥꯎꯁꯨ ꯂꯩꯌꯦꯗ ꯑꯍꯩꯕ ꯉꯥꯛꯇꯅꯤ
ꯑꯥ ꯑꯍꯩꯕꯇꯅꯤꯅ
ꯎꯝ ꯍꯥꯏꯗꯤ ꯈꯨꯗꯝ ꯑꯣꯏꯅ ꯕꯣꯟꯗꯣ ꯆꯥꯟꯅꯔꯨꯕꯅꯦꯕ ꯅꯠꯇ꯭ꯔꯥ ꯀꯥꯎꯔꯛꯄꯗ ꯑꯩꯒꯤ ꯑꯩ
ꯪ ꯍꯟꯗꯛꯀꯤ ꯃꯣꯏꯒꯤ ꯕꯣꯜ ꯃꯃꯤꯡꯗꯣ ꯀꯩꯅꯣꯝ ꯍꯥꯏꯗꯕ꯭ꯔꯣ ꯇ꯭ꯔꯥꯏꯕꯦꯜꯂ ꯍꯥꯏꯕ꯭ꯔꯥ ꯀꯃꯥꯏ ꯍꯥꯏꯗꯣꯏꯕꯣ
ꯗꯏ
ꯇ꯭ꯔꯥꯏꯌꯣꯟꯗ ꯑꯗꯣ ꯈꯪꯗꯦ ꯃꯤꯦꯁꯤꯁꯨ ꯌꯥꯝ ꯆꯥꯟꯅꯕ꯭ꯔꯥ ꯀꯩꯅꯣ ꯈꯪꯗꯦꯅ
ꯉꯥꯗꯛ ꯍꯣꯏ ꯍꯩꯁꯨ ꯍꯩꯕ ꯄꯣꯠ ꯍꯩꯁꯨ ꯍꯩꯕ ꯗꯥꯎꯁꯨ ꯌꯥꯏ ꯗꯥꯎꯕꯁꯨ ꯌꯥꯏ ꯃꯥꯃꯥꯏꯅ ꯑꯗꯨꯝ ꯆꯜꯂꯦ
ꯎꯝ ꯃꯤ ꯈꯨꯗꯤꯡꯒꯤ ꯁꯨꯝ ꯆꯈꯠꯂꯦ ꯀꯗꯥꯏꯗꯒꯤ ꯃꯥ ꯅꯪ ꯅꯍꯥꯟꯗꯒꯤꯩ ꯁꯥꯟꯅꯩꯁꯦꯕ ꯃꯦꯠꯁꯀꯨꯗꯤ ꯂꯣꯏ ꯆꯠꯂꯤꯀꯣ
ꯃꯣꯏ ꯃꯣꯏ ꯃꯥꯜꯨ ꯎꯆꯤ ꯈ ꯂꯩꯔꯝꯃꯦ
ꯎꯝꯔ ꯄꯥꯔꯁꯤ ꯂꯩꯣ
ꯍꯣꯏ ꯔꯥꯎꯗꯁꯤꯗꯤ ꯑꯗꯨꯝ ꯁꯚꯦꯟꯇꯤ ꯑꯩꯥꯏꯠꯁꯤꯗ ꯁꯤꯟꯊꯣꯔꯛꯑꯅꯤ
ꯎꯝ ꯆꯦꯟ ꯉꯝꯃꯛꯇꯧ ꯃꯥꯟꯗꯦ
ꯂꯣꯏꯔꯝꯗꯥꯏꯗꯤꯦ ꯃꯥ ꯁꯥꯎꯗꯤ ꯁꯥꯎꯅꯤꯡꯉꯦꯕ ꯁꯥꯔ
ꯍꯥꯥ
ꯅꯨꯡꯁꯥ ꯁꯥꯎꯗꯤ ꯁꯥꯎꯅꯤꯡꯉꯦꯕ ꯁꯤꯟꯗꯣꯛꯄ ꯑꯗꯨꯣ
ꯍ ꯍꯣꯏ
ꯑꯉꯥꯡ ꯈꯔ ꯊꯥꯗꯛꯄꯤꯔꯦ ꯑꯗꯨꯒ ꯑꯥꯏ ꯇꯤꯗ ꯁꯤꯟꯗꯣꯔꯛꯄꯗꯤ ꯌꯥꯏꯗ
ꯑꯥ
ꯑꯉꯥꯡ ꯑꯉꯥꯡꯈꯩꯒꯤ ꯃꯤꯠ ꯇꯔꯥꯃꯨꯛ ꯄꯤꯕꯤꯗ꯭ꯔꯗꯤꯕꯣ ꯃꯥꯁꯨꯗ ꯃꯣꯏ ꯀꯪꯒꯅꯤ ꯑ
ꯃꯥꯒꯤ ꯄꯣꯏꯖꯤꯁꯟꯗ ꯁꯥꯥꯟꯅꯁꯁꯤ ꯀꯅꯥꯅꯣ
ꯑꯁꯤꯛ ꯒꯣꯟꯖꯥꯜꯂ ꯔꯥꯃꯣꯁ ꯔꯥꯃꯣꯁꯇꯨꯅꯦ ꯃꯔꯨ ꯑꯣꯏꯅ ꯒꯒꯜ ꯖꯠꯂꯔꯥ ꯃꯣꯁꯇꯣ ꯑꯗꯩ ꯑꯃ ꯑꯉꯥꯡ ꯑꯃꯁꯨ ꯂꯩꯗꯤ ꯂꯩꯕꯅꯦ ꯑꯉꯥꯡ ꯑꯃ ꯂꯩꯕꯨꯗꯤ ꯏ ꯌꯥꯎꯕꯗꯤ ꯌꯥꯎꯋꯦ ꯑꯗꯨ ꯃꯥꯗꯤ ꯊꯣꯟꯗꯦ ꯍ
ꯔꯃꯣꯁꯅ ꯅꯍꯥꯟꯒꯣꯟꯆꯟꯕꯗꯣ ꯔꯣꯅꯥꯜꯗꯣ ꯀ ꯔꯃꯣꯁꯅ ꯍꯥꯟꯁꯤꯟ
ꯑꯗꯨꯕꯨꯗꯤ ꯑꯍꯥꯟꯕꯗꯤ ꯔꯥꯃꯣꯁꯦ ꯂꯣꯏꯔꯝꯗꯥꯏꯗ ꯑꯗꯨꯝ ꯉꯟꯅ ꯊꯥꯗꯣꯔꯛꯑꯦꯗꯅ
ꯎꯝ
ꯉꯟ ꯊꯥꯗꯣꯔꯛꯄꯗꯣ ꯔꯣꯅꯥꯗꯣ ꯃꯍꯨꯠ ꯊꯗꯣꯛꯇꯦ ꯁꯣꯝ ꯀꯩꯅꯣꯍꯣꯏ ꯕ꯭ꯔꯨꯅꯣꯍꯣꯏ ꯑꯗꯒꯤ ꯕꯤꯇꯤꯅꯥꯍꯣꯏ ꯑꯗꯒꯤ ꯖꯎ ꯄꯦꯗ꯭ꯔꯣ ꯍꯣꯏ ꯂꯣꯏ ꯁꯤꯟꯗꯣꯛꯈ꯭ꯔꯦꯕ ꯕꯥꯁꯦ ꯏꯍꯥꯟ ꯍꯥꯟꯕ ꯃꯦꯁꯇꯣ
ꯎꯝ
ꯀꯣꯡꯒꯣꯒ ꯁꯥꯟꯅꯈꯤꯕ ꯃꯦꯠꯁꯦ ꯃꯥ ꯈꯤꯇꯪ ꯐꯖꯕ ꯋꯥꯠꯈꯤꯕ ꯑꯗꯒꯤ ꯃꯍꯥꯛꯁꯦ ꯑꯩꯈꯣꯏꯒꯤ ꯌꯦꯂꯣ ꯆꯥꯈꯤꯕ ꯑꯗꯨꯗꯒꯤ ꯀꯣꯔꯁꯀꯤ ꯊꯥꯖꯕ ꯈꯔ ꯃꯥꯡꯉꯤꯕ ꯍꯥꯏꯇꯥꯔꯦ
ꯎꯝ
ꯉꯔꯥꯡꯗꯤ ꯈꯔ ꯐꯖꯅ ꯁꯥꯟꯅꯃꯟꯂꯦ ꯅꯍꯥꯟꯗꯤ ꯐꯂ ꯕꯣꯟ ꯌꯦꯡꯗꯣꯏꯅꯤ ꯃꯦꯖꯁ ꯌꯥꯝꯖꯜꯂꯛꯇ꯭ꯔꯦꯗ
ꯌꯥꯝꯗꯔꯦ
ꯅꯨꯡꯕꯨ ꯅꯨꯡꯉꯥꯏꯇꯦꯗ ꯕꯔꯗꯔ ꯂꯣꯏꯔꯝꯗꯥꯏꯗ ꯁꯤ ꯂꯣꯏꯔꯒꯗꯤ ꯑꯃꯨꯛ ꯑꯁ ꯋꯥꯜꯀꯞꯀꯤ ꯋꯥꯔꯤꯁꯤ ꯂꯣꯏꯗꯣꯔꯦꯅꯦ
ꯅꯨꯡꯉꯥꯏ ꯂꯣꯏ ꯕꯣꯜ ꯁꯥꯟꯅ ꯇꯣꯛ ꯌꯥꯔꯦ ꯑꯗꯩ ꯑꯃꯨꯛ
ꯉꯁꯤ ꯇꯥꯔꯤꯛ ꯇꯔꯥ ꯃꯉꯥ ꯌꯧꯔꯦ ꯅꯨꯃꯤꯠ ꯇꯔꯥꯅꯤꯇꯪ ꯅꯨꯃꯤꯠ ꯀꯌꯥꯅꯣ ꯅꯨꯃꯤꯠ ꯇꯔꯥꯉꯥꯅꯤꯗ ꯉꯥꯏꯔꯦ ꯕꯣꯟꯒꯤ ꯋꯥꯔꯤ ꯇꯧꯗꯣꯏꯁꯦ ꯅꯨꯃꯤꯠ ꯇꯔꯉꯥꯅꯤ ꯃꯇꯨꯡꯗꯗꯤ ꯃꯅꯤ ꯀꯩꯅꯣꯒꯤꯁꯨ ꯐꯦꯁꯕꯨꯛꯇ ꯀꯩꯁꯨ ꯕꯣꯟꯒꯤ ꯋꯥꯔꯤ ꯂꯦꯞꯈ꯭ꯔꯅꯤ
ꯂꯥꯟꯗ ꯃꯨꯛ ꯃꯥꯏ ꯑꯣꯟꯁꯤꯟꯂꯛꯑꯅꯤ
ꯎꯝ ꯂꯟ ꯚꯣꯠꯇꯅꯤꯅꯦ ꯪ ꯕꯣꯠꯀꯤ ꯉꯥꯛꯇꯤ ꯅꯣꯏ ꯑꯗꯣꯝꯒꯤ ꯀꯦꯟꯗꯤꯗꯦꯠ ꯀꯌꯥꯃꯨꯛ ꯁꯨꯔꯒꯦ ꯂꯦꯞꯇꯧꯕ
ꯑꯩꯈꯣꯏ ꯁꯤꯗ ꯍꯧꯖꯤꯛ ꯈꯪꯕꯗ ꯑꯩꯅ ꯈꯪꯕꯗ ꯃꯉꯥ ꯁꯨꯔꯦ
ꯅꯣꯏꯗꯥꯏ ꯅꯣꯏꯗꯥꯏꯗꯩ ꯌꯥꯎꯗ꯭ꯔꯥ
ꯑꯩꯈꯣꯏ ꯃꯔꯦꯡꯒꯣꯡ ꯆꯥꯆꯤꯡ ꯃꯅꯨꯡꯗ ꯑꯍꯨꯝ ꯑꯃ ꯊꯣꯛꯑꯦ ꯀꯋꯥꯗ ꯑꯅꯤ ꯑꯃ ꯊꯣꯛꯑꯦ ꯃꯉꯥ
ꯋꯥꯗ ꯑꯅꯤꯁꯤ ꯀꯅꯥꯅ
ꯑꯣꯖꯣꯏꯒ ꯅꯨꯄꯥ ꯑꯅꯧꯕ ꯑꯃꯒ ꯊꯣꯛꯄꯅꯦ
ꯑꯣ ꯖꯣꯏ ꯑꯣ ꯖꯣꯏꯁꯦ ꯑꯩꯈꯣꯏꯒꯤ ꯕꯤꯔꯦꯅ ꯉꯥꯡꯕ ꯋꯥꯕꯨ ꯇꯧꯗꯣ ꯅꯠꯇ꯭ꯔꯣ
ꯍꯣ ꯍꯣ ꯑꯗꯨꯅ ꯅꯨꯄꯥꯗꯣ
ꯃꯥꯁꯦ ꯀꯩꯅꯣꯒ ꯊꯦꯡꯒꯥꯏꯅꯕ ꯑꯣꯏꯔꯦ
ꯀꯝꯁꯥꯡ
ꯇꯥꯍꯧꯗ꯭ꯔꯥꯕ
ꯇꯥꯝ ꯑꯍꯨꯛꯂꯛ ꯁꯨꯔꯦꯉꯣ ꯀꯥꯗ꯭ꯔꯤꯁꯦ ꯑ ꯍꯟꯗꯛꯀ ꯀꯥꯗꯗꯤ ꯇꯥꯝ ꯃꯔꯤꯔꯛ ꯁꯨꯗꯣꯅꯤ
ꯃꯥ ꯀꯪꯒ꯭ꯔꯦꯁꯁꯤ ꯇꯤꯀꯦꯠ ꯑꯗꯨꯝꯄꯤꯕ꯭ꯔꯥ
ꯃꯥꯁꯦ ꯍꯥꯟꯅ ꯑꯦꯝ ꯄꯤ ꯄꯤꯒꯤ ꯆꯤꯞ ꯑꯣꯏꯔꯝꯕ ꯖꯥꯠꯅꯤꯗ ꯑꯗ ꯑꯦꯝ ꯄꯤ ꯄꯤꯒꯤ ꯃꯤꯁꯦ ꯌꯥꯝ ꯀꯥꯗꯕ ꯑꯗ ꯈꯪꯗꯦ ꯑꯦꯝ ꯄꯤ ꯄꯤꯗ ꯉꯥꯛꯇꯅꯦ ꯃꯥ ꯂꯦꯞꯄꯝꯃꯤꯁꯦ ꯑꯦꯝ ꯄꯤ ꯄꯤꯒꯤ ꯆꯤꯞ ꯑꯣꯏꯔꯝꯃꯦꯕ ꯑꯦꯝ ꯄꯤ ꯄꯤꯅ ꯀꯔꯤꯒꯨꯝꯕ ꯁꯥꯀꯥꯞ ꯄꯥꯏ ꯇꯥꯔꯗꯤ ꯃꯥꯅ ꯀꯩꯅꯣ ꯑꯣꯏꯕꯩ ꯆꯤꯞ ꯃꯤꯅꯤꯁꯇꯔ ꯑꯣꯏꯕꯩ ꯐꯤꯕꯝꯗ
ꯅꯣꯏ ꯑꯗꯣꯝꯒꯤ ꯀꯪꯒ꯭ꯔꯦꯁ ꯄꯥꯠ ꯀꯪꯒ꯭ꯔꯦꯁꯀꯤ ꯇꯤꯀꯦꯠ ꯀꯅꯥ ꯄꯤꯒꯦ
ꯍꯧꯖꯤꯛ ꯑꯣꯖꯣꯏꯗ ꯂꯦꯞꯄꯤꯅꯤ ꯀꯩꯅꯣ
ꯑꯣꯖꯣꯏꯅ ꯑꯣ ꯖꯣꯏꯁꯦ ꯀꯩꯅꯣ ꯅꯪ ꯑꯦꯝꯄꯤ ꯑꯦꯝ ꯄꯤꯄꯤ ꯍꯥꯏꯔꯝꯗꯥꯏꯅꯦ
ꯑꯗꯣ ꯃꯣꯏ ꯀꯩꯅꯣ ꯄꯥꯔꯇꯤꯕꯨ ꯍꯣꯡ ꯌꯥꯗꯦ ꯂꯩꯕ꯭ꯔꯣ
ꯑꯣ ꯑꯗꯨ ꯑꯣꯏꯔꯝ ꯃꯥ ꯀꯪꯒ꯭ꯔꯦꯁꯇ ꯑꯃꯨꯛ ꯂꯦꯞꯄꯦꯕ
ꯑꯥ
ꯃꯥꯖꯨ ꯍꯥꯟꯅ ꯇꯥꯝ ꯀꯥꯌꯥ ꯃꯨꯛ ꯄꯥꯏꯔꯝꯃꯒꯦ꯫ ꯃꯥꯖꯨ ꯍꯥꯟ ꯇꯥꯝ ꯀꯌꯥꯃꯨꯛ ꯄꯥꯏꯔꯝꯃꯒꯦ꯫
ꯇꯝ ꯇꯥꯔꯨꯛ ꯇꯔꯦꯠꯔꯛ ꯀꯔꯝꯃꯅꯦ꯫
ꯑꯣꯖꯣꯏꯖꯦ
ꯎꯝ ꯃꯣꯏ ꯑꯂꯤꯃꯨꯗꯤꯟ ꯍꯣꯏꯒ ꯀꯩꯅꯣ ꯆꯠꯃꯤꯟꯅꯔꯝꯕ ꯃꯤꯅꯦꯕ
ꯌꯥꯝ ꯊꯤ ꯂꯤꯔꯕ ꯄꯣꯠꯅꯤ ꯑꯗꯨꯗꯤ
ꯑꯩ ꯑꯍꯟ ꯑꯣꯏꯔꯝꯃꯤꯉꯣ ꯁꯚꯦꯟꯇꯤ ꯋꯥꯟꯗ ꯐꯤꯐꯇꯤ ꯀꯌꯥ
ꯍꯟꯗꯛꯁꯨ ꯂꯦꯞꯀꯗ꯭ꯔꯥꯕ?
ꯂꯦꯞꯀꯅꯤ ꯍꯟꯗꯛꯅ ꯑꯔꯣꯏꯕ ꯑꯣꯏꯗꯅ ꯁꯕꯦꯟꯇꯤ ꯋꯥꯟꯗꯩ ꯐꯤꯞꯇꯤꯟ ꯏꯔ ꯇꯤꯁꯤꯜꯂꯗꯤ ꯀꯌꯥ ꯇꯥꯔꯦ
ꯑꯥꯏꯇꯤ ꯁꯤꯛꯁ ꯇꯥꯔꯦ
ꯑꯩꯠꯇꯤ ꯑꯗꯥꯏꯃꯨꯛꯁꯨ ꯑꯩꯠꯇꯤ ꯁꯤꯛꯁ ꯍꯥꯏꯃꯨꯛ ꯁꯨꯔꯅ___ ꯎꯝ
ꯐ ꯑꯥ ꯌꯧꯔꯦꯍꯦ ꯑꯗꯨꯗꯤ
ꯑꯌꯧꯔꯅꯦ
ꯃ ꯂꯦꯞꯄꯁꯨ ꯆꯠꯄ ꯈꯣꯠꯄ ꯈꯔ ꯋꯥꯔꯅꯤ꯫
ꯆꯠꯄ ꯈꯣꯠꯄꯗꯤ ꯉꯝꯃꯦ ꯐꯥꯏꯅ ___
ꯑꯗꯒꯤ ꯀꯩꯅꯣꯒꯤ ꯏꯟꯗꯤꯌꯥꯒꯤ ꯑꯖꯤꯠ ꯗꯣꯕꯜꯗꯣ ꯑꯗꯨꯁꯨ ꯈꯔ ꯑꯍꯜ ꯑꯣꯏꯔ ꯃꯥꯜꯂꯦ
ꯑꯖꯤꯠ ꯗꯣꯕꯜꯗꯤ
ꯅꯦꯁꯅꯦꯜ ꯁꯀ꯭ꯌꯨꯔꯤꯇꯤ ꯑꯦꯗꯚꯥꯏꯖꯔ
ꯈꯪꯗꯦ
ꯑꯖꯤꯠ ꯗꯣꯕꯜꯗꯣ ꯅꯠꯇꯦ ꯑꯖꯤꯠ ꯗꯣꯕꯜ ꯍꯥꯏꯅ ꯏꯟꯗꯤꯌꯥꯒꯤ ꯑꯃ ꯋꯥꯔ ꯀꯩꯅꯣ ꯍꯥꯏꯇꯥꯔꯦꯅꯦ ꯏꯁꯇ꯭ꯔꯦꯇꯤꯖꯤ ꯑꯩꯈꯣꯏꯒꯤ ꯁꯦꯀ꯭ꯌꯨꯔꯤꯇꯤꯒꯤ ꯂꯩ ꯈꯪꯗ꯭ꯔꯣ ꯏꯄꯥ ꯍꯥꯟꯅ ꯏꯁꯄꯥꯏꯒꯤ ꯑꯣꯏꯔꯝꯕ
ꯈꯪꯗꯦ
ꯖꯤꯇꯕꯂ ꯑ
ꯃꯥ ꯏꯂꯦꯛ ꯇꯧꯈ꯭ꯔꯕ ꯃꯥꯁꯦ
ꯅꯀꯦꯗ ꯍꯥꯟꯅ ꯃꯥ ꯑꯥꯏ ꯄꯤ ꯑꯦꯁꯇ ꯀꯩꯅꯣ ꯑꯣꯏꯔꯣ ꯇꯧꯅꯤ ꯑꯥꯏ ꯄꯤ ꯑꯦꯁ ꯗ ꯑꯗ ꯑꯣꯏꯔꯝꯕꯗꯩ ꯏꯁꯄꯥꯏ ꯑꯣꯏꯕ ꯑꯥꯔꯃꯤꯅ ꯀꯩꯅꯣꯝ ꯀꯩꯅꯣꯝ ꯑꯣꯏꯔꯝꯕꯅꯦ ꯃꯥꯁꯦ ꯑ ꯑꯥꯏ ꯄꯤ ꯑꯦꯁ ꯂꯥꯛꯦ ꯑꯗꯒꯤ ꯏꯁꯄꯥꯏ ꯑꯃ ꯑꯣꯏꯔꯦ ꯃꯥꯁꯨ ꯏꯟꯗꯤꯌꯥꯒꯤ ꯁꯦꯀ꯭ꯌꯨꯔꯤꯇꯤ ꯑꯦꯗꯚꯥꯏꯖꯔ ꯑꯣꯏꯕ ꯍꯥꯏꯇꯥꯔꯦ ꯑ ꯚꯔꯞ ꯇ ꯉꯁꯤꯅꯨꯡꯗꯤ ꯇꯟꯒꯗ꯭ꯔꯣ
ꯁꯨꯝ ꯍꯥꯡꯈꯤ ꯉꯥꯏꯍꯥꯛꯁꯤꯁꯤꯗ ꯇꯧꯔꯝꯃ
ꯑꯩ ꯍꯧꯖꯤꯛ ꯑꯃꯨꯛ ꯇꯨꯝꯃꯗꯤ ꯍꯣꯔꯦꯟ ꯅꯨꯡꯗꯥꯡ ꯇꯨꯝꯕꯗꯤ ꯑꯃꯨꯛ ꯍꯦꯛꯇ ꯇꯨꯝꯗꯕ ꯌꯥꯗꯦ
ꯄꯨꯡ ꯑꯃ ꯃꯈꯥꯏꯅ ꯕꯣꯟ ꯃꯩ ꯆꯠꯀꯅꯤꯅ ꯅꯤꯃꯥꯁꯤ ꯊꯥꯗꯣꯛꯄ ꯌꯥꯏ ꯊꯥꯗꯣꯛꯄꯗ꯭ꯔꯣ
ꯈꯨꯂꯪ ꯄꯦꯟꯁꯤꯜ ꯑꯝꯇ ꯌꯥꯝꯗ꯭ꯔꯕ ꯂꯩꯇ꯭ꯔꯕ ꯑꯦꯃꯥꯁꯦ ꯂꯣꯏ ꯑꯍꯥꯟꯕꯒꯤ ꯏꯁꯇꯥꯔꯇꯤꯡꯗꯤ ꯐꯪꯉꯔꯣꯏ ꯂꯣꯏꯔꯝꯗꯥꯏꯁꯦ ꯕ꯭ꯔꯥꯖꯤꯟꯅ ꯇꯛꯄꯩ ꯃꯑꯣꯡ ꯑꯣꯏꯔꯒꯗꯤ ꯊꯥꯗꯣꯛꯄꯤꯅꯤ
ꯉꯁꯤ ꯃꯣꯏ ꯚꯔꯖꯟ ꯅꯣꯋꯦ ꯅꯣꯋꯦꯗꯤ ꯑꯔꯥꯏꯕ ꯇꯥꯕꯅꯤꯅ ꯊꯥꯗꯣꯛꯀꯅꯤꯒ ꯍꯥꯏꯕ ꯍꯥꯏꯇꯥꯔꯦ
ꯑꯩ ꯂꯥꯏꯕꯅ ꯃꯤ ꯅꯣꯔꯋꯦꯁꯨ ꯀꯩꯅꯣꯅꯤ ꯃꯣꯏꯁꯨ ꯅꯣꯔꯋꯦꯗ ꯁꯞꯄꯣꯔꯠ ꯇꯧꯕ ꯅꯣꯔꯋꯦꯁꯨ ꯊꯥꯖꯕ ꯃꯌꯥꯝ ꯂꯩꯥꯛꯏꯅꯤꯅꯦ
ꯑꯣꯖꯍ ꯈꯔ ꯃꯥ ꯀ ꯐꯔ ꯏꯖ
ꯆꯍꯤ ꯅꯥꯎꯏ ꯇꯨ ꯊꯥꯎꯖꯟ ꯋꯥꯟꯗꯔꯣ
ꯕ ꯀꯩꯅꯣꯒꯤ ꯅꯣꯔꯋꯦꯁꯦ ꯀ ꯌꯨꯔꯣꯞ ꯑꯣꯏꯗꯣꯏꯔꯣ ꯀꯩ ꯀꯥꯏ ꯖꯒꯥꯗꯅꯣ
ꯑꯥ ꯌꯣ ꯀꯩꯅꯣ ꯃꯊꯛ ꯂꯩꯁꯦ ꯅꯣꯔꯋꯦ ꯁ꯭ꯋꯤꯗꯦꯟ ꯐꯤꯟꯂꯦꯟ ꯂꯩꯕꯗꯣ
ꯑ
ꯃꯥꯒꯤ ꯥꯏꯀꯤꯡ ꯁꯥꯎ ꯍꯥꯏꯥꯏ ꯥꯏꯀꯤꯡ ꯁꯨ
ꯃꯣꯏꯗꯤ ꯅꯨꯃꯤꯠ ꯇꯥꯗꯦ ꯍꯥꯏꯅ
ꯃꯣꯏ ꯂꯝ ꯈꯔꯒꯤ ꯋꯥꯅꯤꯗ ꯖꯒꯥꯗꯨꯗꯒꯤ ꯂꯣꯏꯅꯃꯛꯇ ꯍꯥꯏꯕ ꯋꯥ ꯅꯠꯇꯦ
ꯅꯨꯃꯤꯠ ꯊꯥ ꯇꯔꯨꯛ ꯅꯨꯃꯤꯠ ꯇꯥꯗꯕ ꯊꯥ ꯇꯔꯨꯛ ꯅꯨꯃꯤꯠ ꯇꯥꯕ ꯖꯒꯥ ꯂꯩꯕ ꯍꯥꯏꯇꯥꯔꯦ
ꯎꯝ
ꯃꯊꯛꯇ ꯀꯩꯅꯣꯗ ꯄꯣꯜ ꯅꯣꯔꯠ ꯄꯣꯟꯜ ꯖꯒꯥ ꯂꯩꯈꯤꯕꯅꯤ ꯍꯥꯏꯇꯥꯔꯦ ꯃꯐꯝꯗꯤ ꯐꯖꯕ ꯄꯣꯠꯅꯤꯗ